ꯑꯜꯂ
ꯇꯥꯕ꯭ꯔꯣ
ꯇꯥꯏꯍꯦ
ꯑꯦꯁ ꯇꯨꯝꯈ꯭ꯔꯕꯣ
ꯅꯦ
ꯌꯥꯝ ꯂꯣꯠꯅ ꯍꯨꯝꯕꯒꯨꯝ ꯇꯧꯋꯦꯗ
ꯍꯦꯞꯄ
ꯎꯝ ꯑꯩꯁꯨ ꯍꯦ ꯄ꯭ꯔꯦ ꯍꯧꯖꯤꯛ ꯃꯥꯅ
ꯖꯔꯦ
ꯍꯪꯒꯥꯝ ꯆꯥꯏ ꯉꯁꯤ ꯑꯩꯈꯣꯏꯗꯤ ꯑꯌꯨꯛꯇꯁꯨ ꯍꯪꯒꯥꯝ ꯑꯁ ꯀꯨꯟꯊ꯭ꯔꯥꯒꯤ ꯌꯥꯝ ꯄꯤꯕ ꯑꯗꯣ ꯌꯥꯝ ꯀꯨꯏꯅ ꯊꯝꯂꯗꯤ ꯄꯨꯝꯒꯦ ꯇꯧꯕ ꯑꯗꯨꯒꯤ ꯑꯩꯅ ꯑꯃꯨꯛ ꯊꯣꯡꯕ ꯑꯗꯣ ꯍꯥꯎꯕꯅꯤꯅ ꯑꯗꯨꯝ ꯆꯥꯕ ꯅꯨꯡꯉꯥꯏꯌꯦ
ꯁꯔ ꯀꯦꯟꯖꯥꯎꯅ
ꯁꯔꯤꯕ
ꯒꯦꯁ ꯇ꯭ꯔꯛꯀꯤ ꯌꯦꯟꯖꯥꯡꯅꯤꯅ
ꯗꯤꯁꯇ꯭ꯔꯤꯛ ꯀꯟꯃꯨꯔꯥ ꯍꯪꯒꯥꯥꯝꯗꯣ
ꯏ ꯂꯪꯕꯥꯥ ꯔꯨꯋꯥꯅꯤꯅ
ꯑꯣ ꯍꯣꯏꯗꯤ ꯆꯪꯗꯦꯅꯦ ꯁꯇ꯭ꯔꯤ ꯀꯟꯅ ꯀꯟꯗꯦ ꯍꯥꯏꯕꯗꯨꯣ
ꯅꯨꯡꯁꯤꯠ ꯌꯥꯝ ꯀꯠꯄꯗꯤ
ꯍꯣꯏ ꯍꯣꯏ ꯅꯅꯨꯡꯁꯤꯦꯠꯗꯤ ꯀꯜꯣꯏ ꯍꯥꯏꯦ ꯍꯥꯏꯗꯣ ꯌꯦꯟꯁꯥꯡ ꯆꯥꯕ꯭ꯔꯣ
ꯑꯩꯈꯣꯏꯁꯦ ꯉꯁꯤꯁꯦ ꯑꯩꯈꯣꯏ ꯁꯥꯔꯒꯤ ꯃꯆꯥꯅꯨꯄꯤꯒꯤ ꯕꯥꯔꯗꯦ ꯑꯣꯏꯕ ꯑꯗꯨ ꯑ ꯌꯦꯡꯕꯤꯌꯦ
ꯁꯇꯔꯗꯦꯁꯨ ꯑꯣꯏꯕꯅꯤꯅ ꯆꯥꯛ ꯌꯦꯟꯁꯥꯡꯗꯤ ꯍꯥꯎꯔꯕꯝꯅꯤꯗ ꯉꯁꯤꯗꯤ
ꯁꯟꯗꯦꯅꯦ ꯑꯩꯈꯣꯏꯗꯤ ꯍꯥꯎꯕ
ꯋꯦꯟꯁꯗꯦꯒꯨꯝꯕꯗꯗꯤ ꯄꯤꯗꯕ꯭ꯔꯣ
ꯋꯦꯅꯁꯗꯦꯁ ꯉꯥ ꯄꯤꯌꯦ
ꯑꯣꯝ
ꯐ꯭ꯔꯥꯏꯗꯦ ꯌꯦꯔꯨꯝ ꯄꯤꯌꯦ ꯌꯦꯔꯨꯝ ꯌꯦꯟꯖꯥꯡ ꯑꯗꯨꯒ ꯁꯟꯗꯦꯁꯦ ꯌꯦꯟꯅꯦꯦꯕ ꯑꯗꯣ ꯉꯁꯤꯁꯨ ꯌꯦꯟ ꯄꯤꯕ
ꯎꯝ ꯌꯥꯝ ꯑꯗꯨꯗꯤ ꯌꯥꯝ ꯍꯦꯟꯁꯥꯡꯗꯤ ꯑꯗꯨꯝ ꯍꯥꯎꯕꯅꯤ ꯍꯥꯎꯕꯅꯤꯅ ꯌꯥꯢꯗ꯫
ꯑꯇꯣꯞꯄ ꯅꯨ ꯃꯤꯗꯤ ꯑꯗꯨꯝ ꯗꯥꯜ ꯊꯣꯡꯉꯗꯤ ꯐ꯭ꯔꯥꯏ ꯇꯧ ꯆꯠꯅꯤ ꯁꯦꯝꯕ ꯀꯣ ꯏꯔꯣꯟꯕ ꯇꯧꯕ ꯄꯄꯥꯠ ꯉꯧꯕ ꯕꯣꯔꯥ ꯁꯦꯝꯕ ꯑꯗꯨꯝ ꯇꯧꯕꯋꯤꯗ꯫
ꯑ ꯌꯥꯝ ꯂꯥꯏꯕꯁꯨ ꯑꯁ ꯑꯗꯨ ꯑꯣꯏꯔꯁꯨ ꯇꯟꯗꯤ ꯇꯜꯂꯦꯗ ꯑꯩꯗꯤ ꯑꯁ ꯑꯁꯦ ꯂꯥꯏꯔꯕ ꯋꯥꯜ ꯈꯣꯏꯗꯣ ꯎꯔꯝꯅꯤꯅ
ꯇꯜꯂꯦꯍꯦ ꯑꯗꯨ ꯇꯨꯀꯠꯆꯩꯍꯦ꯫
ꯊꯥꯖꯔꯨꯗꯕꯅ ꯑꯗꯨ ꯅꯨꯄꯥꯗꯣ꯫
ꯑꯁꯦꯡꯕ꯭ꯔꯥ ꯑꯗꯣ ꯫
ꯑꯁꯪꯕꯅꯤ ꯍꯥꯏꯌꯦ ꯑꯍꯥꯟꯕꯗꯗꯤ ꯑꯩ ꯎꯕ ꯃꯇꯝꯗꯁꯨ ꯑꯩꯖꯨ ꯑꯁꯪꯕ ꯅꯠꯇꯕ꯭ꯔꯥꯅ ꯈꯟꯕꯅꯦꯕ
ꯑꯗꯨ ꯀꯃꯥꯏꯅ ꯚꯥꯏꯔꯦꯜ ꯆꯠꯄ꯭ꯔꯥ ꯁꯤꯅꯦ꯫
ꯍꯥꯟꯅ ꯎꯌꯦ ꯑꯌꯨꯛꯇ ꯑꯗꯨꯒ ꯑꯩꯗꯤ ꯐꯖꯅ ꯌꯦꯡꯗꯕ
ꯀꯔꯤ ꯍꯥꯏꯕ꯭ꯔꯥ꯫
ꯑꯃꯨꯛ ꯖꯦꯔꯣꯛꯁ ꯃꯥ ꯅꯨꯄꯤꯒꯤ ꯖꯦꯔꯣꯛꯁ ꯃꯊꯟꯇ ꯃꯥꯒꯤ ꯆꯦꯅꯦꯜ ꯍꯥꯡꯂꯒ ꯔꯤꯜꯁ ꯊꯥꯒꯠꯄ ꯍꯧꯈ꯭ꯔꯦꯕ ꯑꯗꯨ ꯅꯨꯄꯤꯗꯣ ꯃꯤꯁꯤꯡꯅꯁꯨ ꯊꯥꯒꯠꯂꯣ ꯅꯪꯒꯤ ꯑꯅꯧꯕ ꯍꯥꯡꯉꯣ ꯂꯥꯏꯔꯕ ꯋꯥꯔꯜꯗꯩ ꯈꯔ ꯍꯦꯟꯅꯤꯉꯥꯏ ꯇꯧꯋꯣ꯫ ꯅꯪꯕꯨ ꯁꯄꯣꯔꯠ ꯌꯥꯝ ꯇꯥꯎꯅꯤ ꯑꯗꯨꯒꯨꯝꯕ ꯃꯤꯅ ꯂꯣꯏ ꯍꯥꯏꯕꯅꯦꯕ ꯗꯣ ꯃꯥ ꯅꯍ ꯌꯦꯕ ꯃꯇꯝꯗꯁꯨ ꯐꯂꯣꯋꯥꯔꯗꯨ ꯌꯥꯝꯗꯕ ꯃꯥꯜꯂꯦ ꯍꯧꯖꯤꯛꯇꯤ ꯌꯥꯝ ꯀꯥꯈ꯭ꯔꯦ ꯍꯥꯏꯌꯦ꯫
ꯑꯗꯣ ꯅꯍꯥꯟꯗꯣ ꯃꯥ ꯈꯪꯗꯕ꯭ꯔꯥ
ꯈꯪꯗꯦ ꯑꯗꯨ ꯑꯣꯏꯔꯁꯨ ꯑꯗꯨ ꯅꯨꯄꯤ ꯈꯣꯏꯗꯨ ꯂꯥꯏꯔꯕꯅꯤꯅ ꯑꯗꯨ ꯃꯃꯥꯁꯨ ꯂꯩꯇꯦ ꯃꯄꯥ ꯈꯛꯇ ꯂꯩꯕ ꯅꯤꯅ ꯑꯗꯨꯝ ꯑꯗꯨ ꯅꯨꯄꯥꯗꯣ ꯎꯁꯤꯠꯇꯕ ꯇꯧꯕꯅꯦꯕ ꯁꯤ ꯅꯨꯄꯤꯕꯨ ꯃꯥꯅꯥ ꯀꯔꯤꯅꯣ ꯃꯥ ꯃꯥꯒꯤꯗꯤ ꯑꯩꯅ ꯑꯗꯨꯃꯥꯏꯅ ꯇꯧꯔꯁꯨ ꯃꯤ ꯍꯥꯏꯅꯤꯡꯉꯥꯏ ꯂꯩꯇꯦ ꯈꯣꯠꯂꯦ ꯍꯥꯏꯕꯒꯨꯝ ꯇꯥꯎꯕ ꯃꯥꯜꯂꯦꯕ ꯅꯨꯄꯥꯁꯦ ꯄꯩꯁꯥ ꯄꯥꯏꯕ ꯈꯔ ꯍꯥꯎꯕꯒꯤ ꯑꯣꯏꯔꯝ ꯒꯥꯔꯤꯒꯨꯝꯕꯁꯨ ꯑꯗꯨꯝ ꯄꯥꯏꯌꯦꯅ ꯃꯥꯗꯣ ꯒꯥꯔꯤ
ꯍꯥꯏꯗꯤ ꯅꯍꯥꯟꯗꯨ ꯁꯨꯝ ꯃꯤꯅ ꯃꯕꯥꯅꯤꯕꯨ ꯍꯦꯜꯞꯁꯨ ꯌꯥꯝ ꯇꯧꯕꯤꯅ
ꯎꯝ꯫
ꯁꯥꯎꯅꯤꯡꯂꯝꯒꯅꯤ ꯃꯣꯏꯁꯨ
ꯑꯣ ꯑꯗꯨꯅꯦ ꯑꯗꯨ ꯅꯨꯄꯤꯗꯣ ꯌꯥꯝ ꯅꯨꯡꯁꯤꯌꯦ ꯑꯉꯥꯡꯁꯨ ꯂꯩ
ꯑꯗꯣ ꯑꯗꯣ ꯅꯨꯄꯤ ꯑꯃꯗꯨꯁꯨ ꯃꯕꯥꯅꯤꯒꯤ ꯑꯗꯨꯝ ꯚꯤꯗꯤꯑꯣ ꯎꯝ ꯑꯗꯨꯝ ꯎꯔꯝꯒꯅꯤꯀꯣ꯫ ꯑꯗꯨꯗ ꯀꯔꯤꯒꯤ ꯀꯔꯤꯒꯤ
ꯑꯗꯨꯅꯦ ꯅꯨꯄꯤꯅꯦ ꯈ꯭ꯋꯥꯏꯗꯒꯤ ꯊꯤꯕꯁꯦ꯫
ꯍꯣꯏ꯫
ꯅꯨꯄꯤ ꯑꯃ ꯑꯣꯏꯔ ꯀꯔꯤꯒꯤ ꯅꯨꯄꯤ ꯌꯦ ꯈꯪꯗꯕ꯭ꯔꯥ ꯍꯥꯏꯕꯅꯦ ꯃꯤ ꯑꯃꯒꯤ ꯈꯪꯗꯕꯒꯤꯅꯦꯕ ꯑꯁꯤ ꯊꯣꯛꯄꯁꯦ꯫
ꯎꯝ꯫
ꯃꯥ ꯃꯁꯥꯒꯤ ꯈꯥꯛꯇ ꯈꯟꯕꯒꯤꯅꯦ ꯑꯗꯣ ꯑꯗꯨ ꯅꯨꯄꯥꯁꯨ ꯌꯥꯝ ꯐꯖꯕ꯭ꯔꯥ ꯈꯪꯗꯦ꯫
ꯑꯗꯨꯒ ꯀꯃꯥꯏꯅ ꯚꯥꯏꯔꯦꯜ ꯆꯠꯄ꯭ꯔꯥ ꯗꯣ
ꯃꯣꯏꯗꯣ ꯀꯣꯏꯕ ꯆꯠꯄ ꯃꯥꯜꯂꯦ ꯑꯗꯨ ꯅꯨꯄꯤꯗꯨꯅ ꯑꯗꯨ ꯅꯨꯄꯤꯒꯤ ꯏꯁꯇꯦꯇꯥꯁꯇ ꯏꯁꯇꯣꯔꯤꯗꯔ ꯐꯝꯕꯒꯤ ꯑꯣꯏꯔꯝꯃꯤ ꯃꯥꯒꯤ ꯑꯗꯨ ꯅꯨꯄꯤꯒꯤ ꯃꯃꯥꯟꯅꯕꯤꯒꯤ ꯆꯠꯄ ꯍꯧꯕꯅꯦ ꯍꯥꯏꯌꯦ
ꯑꯣ ꯀꯃꯥꯏꯅ ꯏꯁꯇꯦꯇꯁꯇꯁꯨ ꯊꯝꯕ꯭ꯔꯥ ꯍꯥꯏꯕꯅꯦ ꯍꯥꯏꯗꯤ
ꯎꯝ ꯃꯥꯒꯤ ꯃꯃꯥꯟꯅꯕꯤꯗ ꯃꯥꯅ ꯊꯥꯕ ꯃꯥꯜꯂꯦ ꯑꯗꯣ ꯃꯃꯥꯟꯅꯕꯤ ꯃꯃꯥꯟꯅꯕꯤꯅ ꯈꯔ ꯂꯤꯛ ꯇꯥꯎꯕ ꯃꯥꯜꯂꯦ ꯑꯆꯨꯝꯕꯗꯤ ꯂꯣꯠꯄ ꯉꯝꯗꯕꯅꯤꯅ ꯍꯣꯏ ꯑꯗꯨꯒꯤ
ꯎꯝ
ꯃꯥ ꯃꯃꯥꯟꯅꯕꯤꯗ ꯁꯥꯎꯗꯤ ꯁꯥꯎꯔꯝꯅꯤ ꯑꯗꯨ ꯑꯣꯏꯔꯁꯨ ꯃꯥꯒꯤ ꯅꯨꯄꯤꯗꯨꯣ ꯅꯨꯡꯁꯤꯔꯣ ꯍꯥꯏꯕꯅꯤꯅ ꯂꯣꯠꯅ ꯂꯣꯠꯅ ꯃꯣꯏ ꯑꯅꯤꯒꯤ ꯊꯕꯥꯛꯇꯣ ꯎꯝ ꯚꯤꯗꯤꯑꯣ ꯃꯥꯒꯤ ꯁꯝ ꯁꯦꯝꯕ ꯚꯤꯗꯤꯑꯣꯁꯨ ꯑꯃ ꯎꯋꯦꯀꯣ ꯑꯗꯨꯒ ꯒꯥꯔꯤꯗ ꯁꯦꯜꯐꯤ ꯑꯃꯁꯨ ꯎꯋꯦ ꯑꯗꯣ ꯃꯤ ꯈꯔꯅ ꯍꯥꯏꯕꯗꯤ ꯃꯣꯏ ꯑꯅꯤꯗꯣ ꯂꯩꯇ꯭ꯔꯦ ꯃꯐꯝ ꯈꯪꯗꯦ ꯍꯥꯏꯕꯁꯨ ꯇꯥꯕ ꯑꯗꯨꯒ ꯃꯣꯏ ꯑꯅꯤꯗꯣ ꯇꯣꯛꯅꯈ꯭ꯔꯦ ꯍꯧꯖꯤꯛꯇꯤ ꯃꯥ ꯅꯨꯄꯤꯒ ꯂ ꯂꯩꯃꯤꯟꯅꯩ ꯍꯥꯏꯁꯨ ꯇꯥꯕ ꯑꯗꯨ ꯈꯪꯗꯦ
ꯎꯝ ꯇꯨ ꯀꯠ ꯆꯌꯦ
ꯖꯒꯦꯗ꯭ꯔꯥ ꯑꯗꯨꯅꯦ
ꯍꯥꯏꯗꯤ ꯋꯥꯕꯥ ꯇ
ꯊꯥꯏ ꯅꯅꯤ ꯕꯤꯗꯤꯑꯣꯗꯣ ꯎꯝ ꯆ ꯆ ꯐꯥꯃꯤꯟꯅꯕ ꯃꯇꯝꯗ ꯃꯥꯒꯤ ꯅꯨꯄꯤꯒꯤ ꯃꯥꯡꯗ ꯑꯗꯨ ꯅꯨꯄꯥꯗꯣ ꯅꯨꯄꯤ ꯑꯇꯣꯞꯄꯕꯨ ꯅꯨꯡꯁꯤꯕ ꯃꯥꯜꯂꯦ ꯃꯥꯒꯤ ꯃꯥꯡꯗ ꯑꯗꯨꯒꯤ ꯋꯥꯔꯤ ꯂꯤꯌꯦꯅ
ꯎꯝ
ꯑꯁꯦꯡꯕ ꯊꯣꯛꯈ꯭ꯔꯦꯅ ꯍꯧꯖꯤꯛꯇꯤ ꯌꯥꯝ ꯆꯞꯅꯦ ꯍꯟꯗꯛ
ꯅꯠꯇꯦ ꯃꯕꯥꯅꯤꯗꯣ ꯅꯨꯡꯁꯤꯅꯗ꯭ꯔꯗꯤ ꯍꯣꯏ ꯀꯣꯏꯕꯁꯨ ꯌꯥꯏꯀꯣ ꯑꯗꯨꯕꯨ ꯌꯥꯝ ꯅꯨꯡꯁꯤꯅꯅꯕ ꯄꯥꯅꯤꯡꯗꯦ
ꯍꯣꯏ ꯈꯪꯗꯦ ꯑꯩꯈꯣꯏꯒꯤ ꯚꯤꯗꯤꯑꯣꯒꯨꯝꯕꯗ ꯏꯟꯁꯇꯥ ꯑ ꯅꯠꯇ꯭ꯔꯒꯤ ꯁꯣꯁꯦꯜ ꯃꯦꯗꯤꯌꯥꯒꯨꯝꯕ ꯉꯥꯛꯇ ꯅꯨꯡꯁꯤꯕ ꯁꯥꯕ꯭ꯔꯥ ꯑꯗꯨ ꯈꯪꯗꯦꯕ
ꯎꯝ ꯄ꯭ꯔꯣꯕꯂꯦꯝ ꯌꯥꯝ ꯅꯔꯃꯣꯅꯦ ꯑꯗꯨꯒ ꯐꯥꯔꯃꯔ ꯐꯔꯗꯦꯅꯥꯟꯒꯤꯗꯨꯗꯤ ꯌꯥꯝ ꯅꯨꯡꯁꯤꯌꯦ
ꯑꯗꯨꯕꯨꯁꯨ ꯈꯪꯗꯦ ꯃꯣꯏ ꯃꯥꯗꯣ ꯑꯔꯝꯕ ꯑꯗꯨꯗꯤ ꯅꯨꯄꯤ ꯅꯨꯄꯤ ꯑꯃꯒ ꯄꯥꯎ ꯀꯅꯥꯕꯨꯒꯨꯝ ꯇꯧꯕ ꯃꯥꯜꯜꯂꯤ ꯐꯦ ꯍꯥꯏꯌꯦ ꯁꯨ ꯃꯣꯏꯒꯤ ꯑꯦꯅꯤꯚꯔꯁꯔꯤ ꯐꯥꯎ ꯀꯥꯎꯊꯣꯛꯄ ꯑꯗꯨꯃꯥꯏꯅ ꯇꯧꯕꯒꯤ ꯃꯥꯒꯤ ꯅꯨꯄꯤꯒꯤꯗꯣ ꯁꯥꯎꯕꯒꯤꯅꯤ ꯍꯥꯏꯌꯦ
ꯎꯝ
ꯑꯗꯣ ꯑꯁꯦꯡꯕꯒꯤꯗꯤ ꯈꯪꯗꯦ ꯈꯪꯗꯦꯗ ꯑꯗꯨ ꯑꯣꯏꯔꯁꯨ ꯑꯗꯨꯃꯥꯏꯅ ꯍꯥꯏꯌꯦ
ꯎꯝ ꯅꯨꯡꯁꯤꯃꯜꯗꯁꯨ ꯍꯣꯏ ꯀꯣꯒꯨꯝꯕ ꯇꯧꯔꯛꯇ꯭ꯔꯗꯤ ꯑꯩꯈꯣꯏꯁꯨ ꯁꯥꯎꯋꯤꯅ ꯃꯄꯥꯅꯤꯁꯨ ꯌꯥꯝ ꯅꯨꯡꯁꯤꯅꯕꯗꯣ ꯍꯣꯏ ꯑꯦꯅꯤꯚꯔꯁꯔꯤꯗꯣ ꯀꯥꯎꯔꯗꯤ ꯍꯣꯏ
ꯍꯣꯏ ꯑꯗꯨꯅꯦ ꯊꯕꯥꯛ ꯃꯣꯏꯗꯤ ꯆꯤꯟꯕꯅꯤꯅ ꯍꯣꯏ ꯀꯥꯎꯕ ꯁꯨ ꯌꯥꯏ ꯑꯗꯨ ꯑꯣꯏꯔꯁꯨ ꯐꯖꯅ ꯈꯪꯗꯦꯕ ꯑꯩꯈꯣꯏ ꯃꯣꯏꯒꯤ ꯃꯔꯝꯗꯗꯤ
ꯎꯝ
ꯑ ꯑꯁ ꯍꯟꯗꯛꯁꯦ ꯈꯪꯗ꯭ꯔꯦ ꯂꯥꯏꯔꯕ ꯃꯤꯁꯨ ꯑꯃꯨꯛ ꯊꯥꯖꯕ ꯌꯥꯗꯦ ꯄꯩꯁꯥ ꯄꯥꯏꯕꯁꯨ ꯊꯥꯖꯕ ꯌꯥꯗꯦ ꯀꯅꯥꯕꯨ ꯊꯥꯖꯒꯗꯕꯅꯣ ꯈꯪꯗꯦꯗ
ꯎꯝ
ꯅꯨꯡꯁꯤꯕ ꯃꯇꯝꯗꯗꯤ ꯌꯥꯝ ꯂꯨꯅ ꯇꯥꯎꯕ ꯅꯨꯡꯁꯤꯕꯒꯨꯝ ꯇꯥꯎꯕ ꯑꯗꯣ ꯑꯁꯦꯡꯕ ꯂꯥꯛꯄ ꯃꯇꯝꯗ ꯑꯁ ꯈꯪꯗꯦ ꯃꯤꯁ ꯁꯤꯡꯁꯦ ꯊꯥꯖꯕ ꯌꯥꯗꯦꯔ
ꯂꯨꯍꯣꯡꯕꯁꯨ ꯀ
ꯂꯩꯁꯥꯔꯤꯉꯥꯏꯗꯗꯤ ꯌꯥꯝꯅ ꯂꯨꯅ ꯇꯥꯎꯕ ꯃꯣꯏ ꯌꯨꯝꯗ ꯂꯩꯕ ꯀꯥꯟꯗ ꯑꯁ ꯈꯪꯗꯦ
ꯑꯩꯈꯣꯏꯁꯨ ꯑꯩꯈꯣꯏꯁꯨ ꯂꯨꯍꯣꯡꯉꯗꯤ ꯅꯨꯄꯥ ꯑꯗꯨꯒꯨꯝꯕ ꯐꯪꯉꯗꯤ ꯎꯝ
ꯑꯗꯨꯕꯨꯅꯦ ꯑꯁ ꯅꯨꯄꯤꯁꯦ ꯈꯔ ꯈꯠꯇ꯭ꯔꯗꯤ ꯌꯥꯗꯕ ꯃꯥꯜꯂꯦ ꯃꯦꯀꯞꯀꯨꯝꯕꯁꯦ ꯑꯗꯨꯝ ꯇꯥꯎ ꯇꯥꯎꯗ꯭ꯔꯗꯤ ꯌꯥꯕ ꯌꯥꯗꯕ ꯃꯥꯜꯂꯦ ꯅꯨꯄꯥꯁꯤꯡꯁꯦ ꯑꯗꯨꯝ ꯃꯥꯒꯤ ꯅꯨꯄꯤ ꯊꯤꯕ ꯊꯤꯈ꯭ꯔꯗꯤ ꯑꯗꯨꯝ ꯑꯅꯥꯎꯕ ꯄꯥꯝꯕ ꯃꯥꯂꯦ
ꯍꯣꯏ
ꯍꯪꯗꯦ ꯌꯥꯝ ꯐꯔꯤ ꯎꯗꯝꯅꯦ ꯃꯣꯏꯒꯤꯗꯣ ꯑꯩ ꯑꯍꯥꯟꯕ ꯎꯕꯗꯤ ꯊꯥꯖꯗꯦꯕ
ꯎꯝ
ꯈꯪꯗ꯭ꯔꯦ ꯅꯨꯡꯁꯤꯔꯤ ꯅꯨꯡꯁꯤꯌꯦ ꯑꯃ ꯃꯣꯏꯗꯣ ꯑꯉꯥꯡꯁꯨ ꯂꯩꯔꯤꯌꯦ
ꯑꯗꯨꯒ ꯅꯨꯄꯤꯗꯨꯁꯨ ꯂꯩꯥꯏꯔꯛꯒꯨꯝꯕꯁꯨ ꯍꯥꯏꯗꯕ ꯃꯥꯜꯂꯦ ꯃꯥꯗꯨꯀꯣ ꯂꯥꯏꯔꯛꯒꯨꯝꯕ ꯄꯊꯣꯛ ꯊꯣꯛꯄꯗꯤ ꯐꯪꯕ꯭ꯔꯥ ꯀꯣ ꯐꯪꯗꯕꯒꯤ ꯑꯣꯏꯔꯝꯅꯤ
ꯃꯁꯥ ꯇꯣ ꯂꯋꯥ ꯍꯥꯏ ꯃꯥꯜꯂꯦꯔ ꯎꯝ
ꯑꯦ ꯇꯤ ꯑꯦꯝꯒꯨꯝꯕꯁꯨ ꯄꯥꯏꯕ ꯍꯥꯏꯗꯦꯅ ꯃꯥꯗꯣ ꯃꯥꯒꯤ ꯅꯨꯄꯥꯗꯨꯅ ꯇꯝꯕꯤꯕ ꯈꯣꯠꯄ ꯑꯗꯨꯝ ꯇꯧꯋꯦꯅ
ꯍꯣꯏ ꯑꯗꯨꯒ ꯑꯩꯈꯣꯏꯒꯤ ꯀꯕꯨꯏꯒꯤ ꯌꯨꯇꯨꯕꯔ ꯑꯅꯤ ꯐꯦꯃꯤꯂꯤ ꯑꯃꯁꯨ ꯂꯩꯅ
ꯍꯦꯛ ꯍꯦꯛ ꯃꯨꯛꯕꯥꯥꯡ ꯆꯕꯗꯨ ꯀꯣ
ꯎ ꯑꯗꯨꯃꯥꯏꯅ ꯅꯨꯄꯤꯗꯣ ꯊꯤꯌꯦꯅ ꯈꯔ
ꯌꯥꯝ ꯂꯥꯏꯔꯕ ꯃꯥꯔꯣꯏꯗꯣ ꯑꯃ
ꯑꯗꯨꯦ
ꯅꯨꯃꯤꯠ ꯅꯨꯃꯤꯠꯀꯤ ꯑꯗꯨꯝ ꯍꯦꯖꯔꯥꯒꯨꯝꯕ ꯇꯥꯜꯂꯒ ꯆꯠꯄ ꯃꯥꯜꯂꯦ ꯃꯣꯏꯗꯨꯁꯨ
ꯑꯗꯣ ꯃꯥꯒꯤ ꯅꯨꯄꯤꯗꯣ ꯊꯤꯌꯦꯅ
ꯍꯣꯏ ꯃꯥꯗꯤ ꯃꯁꯥ ꯊꯤꯕ ꯅꯠꯇꯦ
ꯑꯗꯨꯒꯤ ꯃꯥꯒꯤ ꯅꯨꯄꯥꯅ ꯐꯥꯒꯤꯅꯦ ꯍꯥꯏꯔꯁꯨ ꯅꯍꯥꯟ ꯐꯥꯒꯤ ꯅ ꯁꯥꯊꯤꯒ ꯍꯥꯏꯌꯦ ꯅꯪ ꯌꯥꯎꯒꯅꯣ ꯍꯥꯏꯌꯦꯒꯨꯝꯕ ꯍꯥꯏꯕꯗꯣ ꯁꯥꯎꯅꯤꯡꯉꯦ ꯑꯩꯗꯤ ꯌꯥꯝ ꯊꯝꯃꯣꯏ ꯁ ꯊꯣꯛꯂꯝꯕꯅꯤ ꯐꯥꯒꯤꯅꯦ ꯍꯥꯏꯔꯁꯨꯀꯣ
ꯑꯣ ꯃꯤ ꯅꯪꯅ ꯁꯛꯊꯤꯌꯦ ꯍꯥꯏꯕꯗꯨꯅꯦꯀꯣ ꯍꯥꯏꯗꯒꯤ ꯏꯀꯥꯏꯕꯗꯣ ꯑꯩꯈꯣꯏꯅ ꯊꯤꯅꯤꯡꯉꯒ ꯊꯤꯕ ꯅꯠꯇꯦꯕ ꯑꯗꯣ
ꯎꯝ ꯍꯌꯦꯡ ꯆꯥꯔꯁ ꯆꯠꯇꯣꯏꯔꯥ
ꯍꯌꯦꯡ ꯑꯩꯈꯣꯏ ꯀ꯭ꯂꯥꯁ ꯆꯠꯀꯅꯤ ꯆꯠꯇꯕ ꯀꯨꯏꯔꯦ ꯑꯗꯨꯗꯤ
ꯆꯠꯂꯣ ꯆꯠꯂꯣ
ꯆꯠꯈꯁꯤ ꯍꯥꯟꯅ ꯇꯧꯕꯧꯕꯅꯦ ꯑꯩꯈꯣꯏꯗꯣ
ꯑꯣꯝ
ꯐꯪꯗ꯭ꯔꯦꯅꯦ ꯅꯪꯗꯤ ꯆꯠꯄ ꯐꯪꯉꯣꯏꯅ
ꯑꯦ ꯔꯦꯒꯨꯂꯔꯅ ꯑꯗꯤ ꯆꯔꯖ
ꯑꯣ ꯑꯣ ꯆꯠꯄ ꯐꯪ ꯑꯩꯌꯨꯛꯇ ꯆꯠꯄ꯭ꯔꯥ
ꯍꯣꯏ ꯄꯨꯡ ꯁꯚꯦꯟ ꯊꯥꯔꯇꯤꯗ ꯆꯠꯄ ꯑꯦꯠꯇ ꯍꯧꯕ
ꯅꯥꯏꯟ ꯇꯦꯟ
ꯏꯗꯒꯨꯝꯕꯗ ꯍꯥꯎꯕꯗꯤ ꯍ ꯍꯣꯏ ꯄꯨꯟꯟꯅꯗꯤ ꯇꯔꯨꯛ ꯇꯔꯨꯛ ꯉꯥꯏꯗ ꯑꯗꯨꯝ ꯍꯕꯈꯤꯕ ꯑꯋꯥ ꯇꯗꯨ ꯏꯍ ꯋꯥꯕ ꯑꯦꯡ ꯇꯕꯗ ꯌꯥꯝ ꯇꯦ
ꯀꯔꯤꯗ꯭ꯔꯦ ꯁꯥꯞꯁꯤꯔꯥ ꯈꯪꯗꯦ ꯍꯧꯖꯤꯛ ꯀꯣꯛ ꯉꯥꯎꯋꯦ
ꯅꯣꯏ ꯏꯁꯇꯨꯗꯦꯟ ꯆꯦꯟꯒ ꯆꯠꯃꯤꯟꯅꯕ꯭ꯔꯥ ꯅꯊꯟꯇ ꯆꯠꯄ꯭ꯔꯥ
ꯇꯗꯒ ꯄꯨꯔꯒ ꯆꯠ ꯃꯅꯦ
ꯎ